ꯍꯜꯂꯣ ꯑ
ꯑ ꯇꯥꯕ꯭ꯔꯥ
ꯇꯥꯏꯌꯦ ꯇꯥꯏꯌꯦ ꯀꯩꯗꯧꯔꯤꯅꯣ
ꯑꯣ ꯆꯥꯛꯆꯥ ꯑ ꯇꯣꯛꯄꯤꯒꯤ ꯐꯝꯃ ꯂꯩꯌꯦ
ꯑꯣ ꯑꯣ ꯀꯩ ꯃꯊꯦꯜ ꯆꯥꯔꯒꯦ
ꯉꯗꯤ ꯈꯣꯗ꯭ꯔꯣꯡ ꯆꯥꯏ
ꯈꯨꯝꯗ꯭ꯔꯣꯡ
ꯎꯝ
ꯈꯨꯝꯗ꯭ꯔꯣꯡ ꯍꯥꯏꯁꯦ ꯑꯩꯗꯤ ꯈꯪꯗꯦꯕ
ꯒꯥꯎ ꯊꯩꯕ꯭ꯔꯥ ꯀꯔꯤꯔꯥ ꯈꯪꯗꯦ
ꯍꯥꯥ
ꯒꯥꯎꯊꯩꯕ꯭ꯔꯝ ꯑꯃ ꯂꯩꯕꯗꯣ ꯃꯥꯏꯦꯟ ꯃꯥꯥꯡ ꯃꯗ
ꯃꯥꯏꯔꯦꯟ ꯃꯥꯟꯗꯥ
ꯑꯥ
ꯎꯝ ꯈꯪ꯭ꯔꯦ
ꯈꯪꯈ꯭ꯔꯦ ꯈꯪꯗꯦ ꯃꯥꯏꯔꯦꯟ ꯃꯥꯟꯕ ꯃꯜꯦꯕꯖ ꯆꯤꯡꯗ
ꯑ ꯀꯩꯅꯣ ꯋꯥꯏ ꯋꯥꯏ ꯄꯥꯝꯈꯤꯗ꯭ꯔꯣ
ꯑꯣ ꯋꯥꯏꯠ ꯄꯝꯀꯤꯟ ꯃꯁꯨ ꯅꯠꯇꯦ ꯋꯥꯏꯠ ꯄꯝꯀꯤꯟꯗꯨꯅ ꯑꯃꯅꯦꯕ
ꯑꯣ ꯑꯣ ꯒ꯭ꯔꯤꯟ ꯒ꯭ꯔꯤꯟ ꯑꯣꯏꯔ ꯀꯩꯅꯣ ꯂꯩꯗꯨꯗꯨꯗꯣ
ꯆꯝꯐꯨꯠ ꯀꯨꯝꯕꯁꯨ ꯍꯥꯎꯕꯅꯤ
ꯑꯣ ꯑꯣ ꯑꯣ ꯈꯪꯉꯦ ꯈꯉꯦ
ꯎꯝ ꯑꯗꯨ ꯆꯥꯏ
ꯑꯣ
ꯇꯪꯗꯤ ꯆꯥꯛ ꯆꯥꯈ꯭ꯔꯦ
ꯍꯧꯖꯤꯛ ꯍꯣꯏ ꯆꯥ
ꯑ ꯀꯔꯤꯌꯦꯟ ꯁꯪ ꯆꯥꯕ꯭ꯔꯥ
ꯍꯋꯥꯏ ꯍꯋꯥꯏꯒ ꯑ ꯅꯇ꯭ꯔꯦꯂ
ꯎ
ꯑꯁꯥꯏꯛꯇ ꯣꯜꯂꯤ꯭ꯔꯥ
ꯏꯕꯣ ꯕꯣ ꯌꯦꯡꯗ꯭ꯔꯦꯗ ꯎ ꯅꯨꯡꯗꯥꯡꯗ ꯌꯦꯡꯕꯅꯤꯅ ꯑꯁ ꯁꯧꯒꯠꯄ ꯉꯝꯗ꯭ꯔꯦ
ꯑ ꯌꯦꯗ꯭ꯔꯦ ꯍꯧꯖꯤꯛ ꯀꯥꯟꯗ ꯣꯣꯔ ꯌꯦꯕꯪꯗ꯭ꯔꯦ
ꯎꯝ
ꯇꯥꯏꯃꯤꯡꯗꯣ ꯉꯝꯗꯕꯀꯣ ꯑꯩꯈꯣꯏꯅ ꯑꯃꯨꯛꯀ ꯇꯥꯏꯃꯤꯡꯗꯣ ꯐꯔꯛ ꯇꯥꯕꯤꯒꯦ
ꯎꯝ
ꯅꯨꯡꯁꯥ ꯁꯥꯥꯕꯤꯒꯤ
ꯈꯁꯤꯁꯦ ꯅꯨꯡꯁꯥ ꯈꯔ ꯇꯧ ꯃꯥꯜꯂꯦ
ꯎꯝ ꯑꯩꯈꯣꯏꯁꯨ ꯅꯨꯡꯁꯥ ꯃꯥꯡꯉꯤꯦ ꯃꯉꯂꯦ ꯊꯥꯏꯅꯧ ꯍꯩꯅꯧ ꯂꯑꯣꯔ ꯍꯩꯅꯧ ꯍꯩꯅꯧ ꯆꯥꯕ꯭ꯔꯥ ꯅꯣꯏꯅꯦ
ꯈꯣꯏꯔꯣ
ꯎ
ꯆꯥꯏ ꯍꯣꯏ
ꯎꯝ ꯍꯩꯅꯧ ꯍꯥꯏꯩꯅꯧ ꯂꯥꯛꯑꯣ ꯂꯥꯛꯑꯣꯅꯦ ꯄꯥꯔꯇꯤ ꯍꯦꯕꯅ
ꯉꯁꯥꯏ ꯑꯌꯨꯛ ꯑ ꯑꯌꯨꯛꯗ ꯕꯣ ꯑꯃ ꯂꯩꯕꯅꯣ ꯑꯗꯨꯅ ꯨꯁꯨ ꯌꯦꯡꯕ ꯌꯥꯕꯅꯦ ꯑꯣꯏꯅ ꯀꯩꯅꯣ ꯇꯧꯔꯅꯦꯕꯣ ꯃꯦꯁꯤꯒꯤ ꯄ꯭ꯂꯦ ꯂꯩꯕꯅꯦꯕ ꯎꯝ
ꯑꯩ ꯆꯔꯆ ꯆꯠꯄꯤꯒꯤ ꯅꯪꯗ꯭ꯔꯦ ꯆꯥꯛ ꯌꯦꯟꯁꯥꯡ ꯊꯣꯡꯕ ꯆꯥꯛ ꯊꯣꯡꯉꯦ ꯑꯗꯨꯒ ꯉꯪꯈ꯭ꯔꯦ
ꯑꯣ ꯑꯗꯨꯅ ꯐꯥꯏꯩꯅ ꯆ ꯆꯠꯄꯗꯨꯅ
ꯎꯁꯤꯅ ꯃꯤꯁꯤꯅ ꯁ ꯀꯥ ꯍꯟꯒꯗꯧꯕ ꯅꯠꯇꯦꯕ ꯄꯥꯈꯪ ꯃꯆꯥꯁꯤꯡꯗꯣ ꯉꯁꯤ ꯌꯥꯝ ꯆꯔꯁ ꯀꯥꯗꯦꯕ ꯕꯣꯏ ꯌꯦꯡꯕ ꯑꯣꯏꯔꯝꯃꯅꯦꯕ
ꯎꯝ ꯑꯗꯨ ꯁꯣꯏꯗꯅ ꯑꯣꯏꯔ ꯃꯅꯦ ꯄꯨꯡ ꯄꯨꯡ ꯃꯉꯥꯗꯅ ꯔꯨꯅꯥꯗꯒꯤꯅꯦꯦꯁ ꯂꯩ ꯄꯨꯡ ꯄꯨꯡ ꯇꯔꯦ ꯇꯔꯦꯠ ꯃꯈꯥꯏꯗꯅ ꯃꯦꯁꯤꯒꯤ ꯂꯩ ꯑꯗꯨꯒꯤ ꯃꯣꯏꯗ ꯂꯥꯛꯄ ꯉꯝꯍꯧꯗ꯭ꯔꯦ
ꯑꯐꯥꯎ ꯑꯐꯥꯎ ꯐꯥꯎꯕ ꯃꯤ ꯑꯣꯏꯈ꯭ꯔꯕꯅꯤꯅ
ꯑꯥ
ꯑꯩꯗꯤ ꯑꯗꯨꯝ ꯃꯇꯝ ꯐꯪꯕ ꯃꯇꯝꯗ ꯑꯗꯨꯝ ꯌꯦꯡꯉꯣꯅꯤ
ꯑ
ꯌꯥꯝ ꯌꯦꯡꯅꯤꯡꯕꯁꯨ ꯅꯠꯇꯦꯗ ꯑꯩꯈꯣꯏꯗꯤ ꯍꯥꯟ ꯑꯣꯏꯗꯝ ꯅ ꯕꯣꯣꯔꯒꯥꯁꯦꯡ ꯌꯦꯡꯕ ꯍꯩꯇꯦꯗ ꯄꯥꯛ ꯌꯦꯡꯗꯦꯕ ꯃꯔꯛ ꯃꯔꯛꯇ ꯌꯦꯡꯉꯨ ꯃꯥꯅꯤ
ꯎꯝ ꯀꯩꯃꯇ ꯑꯣ ꯑꯋꯥ ꯅꯣꯏꯅ ꯑꯗꯨ ꯌꯦꯟꯁꯥꯡꯗꯣ ꯅꯣꯏꯅ ꯊꯥꯕ꯭ꯔꯣ ꯅꯠꯇ꯭ꯔꯒ ꯁ ꯖꯥꯔꯒꯤꯂ ꯃꯅ
ꯊꯥꯕ
ꯑ
ꯅꯥꯡ ꯍꯥꯏꯗꯤ ꯂꯩꯔꯣ ꯆꯥꯏ ꯑꯩꯈꯣꯏ ꯃꯇꯝ ꯅꯠꯇꯕ ꯕꯖꯥꯔꯗ ꯌꯣꯟꯕꯗꯣ ꯈꯔ ꯈꯔ ꯁꯥꯡꯂꯒ ꯇꯧꯕꯗꯣ ꯃꯩꯇꯩ ꯑꯩꯈꯣꯏꯒꯤ ꯕꯖꯥꯔꯗ ꯑꯗꯨꯝ ꯌꯣꯕꯅꯦꯕ ꯍꯧꯖꯤꯛ ꯀꯥꯟꯗꯁꯤꯗ ꯄꯕꯗ ꯆꯥꯔꯦ
ꯎꯝ
ꯎꯝ
ꯎꯝ
ꯎ ꯁꯥꯃꯟꯕꯤꯒꯩ ꯇꯧꯐꯝ ꯈꯪꯗꯦ
ꯍꯑ ꯍꯥꯏꯌꯦ
ꯍ ꯇꯥꯏꯕꯪ ꯃꯤꯁꯦ ꯑꯄꯦꯟꯕ ꯅꯥꯏꯗꯦ ꯍꯥꯏꯕꯗꯣ ꯅꯨꯡꯁꯥ ꯁꯥꯔꯁꯨ ꯁꯥꯏꯦ ꯁꯥꯏ ꯍꯥꯏ ꯅꯣꯡ ꯇꯨꯔꯁꯨ ꯇꯨꯑꯦ ꯇꯨꯑꯦꯍꯦ ꯎꯝ
ꯍꯧꯖꯤꯛ ꯉꯁꯤꯒꯤꯗꯤ ꯀꯔꯤ ꯀꯔꯤ ꯄ꯭ꯂꯥꯟ ꯇꯧꯔꯒꯦ
ꯍ ꯉꯁꯤꯗꯤ ꯁꯟꯗꯦꯁꯤ ꯅ ꯀꯔꯤꯁꯨ ꯇꯧꯉ ꯂꯩꯇꯦ ꯊꯟꯗꯦꯗ ꯅ ꯀ꯭ꯔꯤꯁ ꯇꯧꯅꯉꯂꯦ ꯍꯣꯔꯦꯟ ꯍꯩ ꯆꯥꯕ ꯁꯤꯡꯖꯨ ꯆꯥꯕ ꯆꯠꯄ ꯑꯁꯤ ꯑꯣꯏꯔꯦ ꯑꯣ ꯑꯩꯗꯤ ꯑꯥꯗ ꯆꯠꯅꯉꯥꯏ ꯊꯕꯛ ꯑꯃꯗꯤ ꯂꯩꯕꯅꯦꯕ ꯑꯁ ꯇꯥꯟꯕꯤꯒ ꯂꯩꯕ
ꯑꯩꯒꯤ ꯏꯆꯦꯒꯤ ꯃꯋꯥꯗꯣ ꯅꯥꯕ ꯅꯣꯟ ꯍꯣꯁꯄꯤꯇꯥ ꯍꯣꯁꯄꯤꯇꯥꯜꯗ ꯄꯨꯔꯛꯈ꯭ꯔꯦꯕ ꯃꯣꯏ ꯉꯝꯃꯣꯏꯅꯀꯣ ꯃꯥꯁꯦ ꯑꯗꯨꯒꯤ ꯑꯗꯨ ꯅꯍꯥꯟꯗꯤ ꯌꯦꯡꯕ ꯆꯠꯂꯦ ꯑꯗꯨ ꯑ ꯉꯁꯤꯗꯣ ꯆꯠꯀꯦ ꯍꯥꯏꯔꯒ ꯁꯅꯥꯅ ꯆꯣꯕꯖꯤ ꯀꯔꯤ ꯀꯔꯤꯅꯣ ꯇꯧꯕꯒꯤ ꯋꯥꯕ ꯉꯁꯤꯗꯤ ꯄꯣꯊꯥꯒꯦꯅ
ꯎꯝ ꯎꯝ ꯎꯝ ꯀꯩ ꯅꯪ ꯉꯝꯗꯕ ꯖꯥꯠꯂꯥ
ꯑꯁ ꯃꯥꯁꯦ ꯀ ꯀꯤꯡꯗꯝꯅꯤꯅꯦ ꯀ ꯀꯤꯡꯗꯝꯅꯤ ꯐꯦꯦꯜꯦꯕ
ꯑꯣ
ꯀꯤꯅꯤ ꯑꯅꯤꯃꯛ ꯐꯦꯜꯂ ꯑꯣꯏꯈ꯭ꯔꯕꯅꯤ ꯑꯅꯤꯃꯛ ꯐꯦꯜ ꯑꯣꯏꯕꯅꯤꯅ ꯃꯥꯁꯦ ꯍꯧꯖꯤꯛꯁꯦ ꯗꯥꯏꯂꯦꯁꯤꯁ ꯑꯗꯨꯝ ꯇꯧꯕꯅꯦꯕꯀꯣ ꯍꯞꯇꯥ ꯑꯃꯗ ꯑꯍꯨꯝꯔꯛ ꯑꯍꯨꯝꯔꯛ ꯂꯦꯁꯤꯁ ꯇꯧꯋꯤ ꯑꯗꯣ ꯀꯨꯏꯔꯤꯕ ꯃꯅ ꯅꯥꯃꯗꯨꯗꯣ ꯌꯦꯡꯍꯟꯈ꯭ꯔꯦ ꯈꯔ ꯈꯔ ꯐꯔꯦ ꯐꯔꯒ ꯃꯥꯁꯦ ꯑꯩꯈꯣꯏ ꯑꯩꯈꯣꯏꯒꯤ ꯗꯤꯁꯇ꯭ꯔꯤꯛ ꯍꯣꯁꯄꯤꯇꯥꯜꯗ ꯗꯥꯏꯂꯁꯤꯁ ꯇꯧꯕꯅꯦꯕ ꯗꯤꯖꯁ ꯇꯧꯋꯦ ꯑꯗꯨꯒꯤ ꯑꯃꯨꯛꯀ ꯐꯥꯒꯦꯔꯥ ꯍꯥꯏꯅ ꯈꯔ ꯉꯝꯗꯕꯒꯤ ꯁꯤꯖꯥꯗ ꯑꯃꯨꯛ ꯄꯨꯔꯛꯑꯦ ꯌꯨꯝꯁꯤꯗꯁꯨ ꯄꯨꯔꯦ ꯁꯤꯤꯖꯥꯗꯁꯨ ꯄꯨꯔꯦ ꯑꯥꯏꯁ ꯀ꯭ꯔꯤꯝ ꯁꯦꯝ ꯁꯦꯝꯅꯁ ꯄꯨꯔꯦ ꯑꯗꯣ ꯃꯥ ꯐꯠꯇ꯭ꯔꯦ ꯑꯗꯨꯒ ꯅꯍꯥꯟꯗꯣ ꯁꯤꯖꯥꯗ ꯃꯣꯏ ꯊꯥ ꯑꯍꯨꯝ ꯂꯩꯕꯅꯦꯕ ꯔꯦꯟ ꯑꯃ ꯊꯤꯔꯒꯀꯣ ꯍꯣꯁꯄꯤꯇꯥꯜ ꯑꯗꯨꯝ ꯂꯩꯕꯗꯤ ꯃꯣꯏ ꯉꯝꯃꯣꯏꯗꯕꯅꯤꯅ ꯔ꯭ꯔꯦꯟ ꯑꯃ ꯊꯤꯔꯒ ꯃꯣꯏꯁꯦ ꯃꯣꯏ ꯈꯔ ꯅꯛꯅꯕꯗ ꯂꯩꯈ꯭ꯔꯦꯕ ꯃꯣꯏꯁꯦ ꯂꯩꯔꯒ ꯑꯃꯨꯛꯀꯣ ꯅꯥꯕꯗꯨ ꯍꯦꯟꯒꯠ ꯈ꯭ꯔꯕ ꯅꯥꯕꯗꯨꯣ ꯍꯦꯟꯈ꯭ꯔꯕ ꯅꯍꯥꯟꯗꯤ ꯆꯠꯄꯁꯨ ꯈꯔ ꯈꯔ ꯉꯝꯃꯦꯕ ꯃꯣꯏ ꯑꯗꯨꯗ ꯂꯩꯕ ꯀꯥꯟꯗꯁꯨ ꯉꯝꯃꯒ ꯀꯔꯝꯍꯥꯏꯅ ꯇꯧꯕ꯭ꯔꯣꯥ ꯈꯪꯗꯦ ꯈꯨꯗꯛꯇ ꯑꯃꯨꯛꯀ ꯃꯥꯁꯤ ꯉꯝꯃ ꯂꯛꯇ꯭ꯔꯕ ꯑꯗꯨꯒꯤ ꯑꯥꯏ ꯁꯤ ꯌꯨꯗ ꯄꯨꯣ ꯍꯥꯏꯕ ꯑꯥꯏ ꯁꯤ ꯌꯨꯗ ꯄꯨꯣ ꯑꯩꯁꯨꯗ ꯄꯨꯔꯁꯨ ꯄꯨꯔꯒꯦ ꯍꯥꯏꯕꯗꯨꯁꯨ ꯃꯣꯏꯅ ꯉꯝꯒꯔ ꯉꯝꯃꯣꯏꯁꯨ ꯈꯪꯗꯕ ꯑꯗꯨꯒ ꯃꯣꯏꯅ ꯗꯣꯛꯇꯔꯁꯤꯡꯅ
ꯑꯥꯏ ꯁꯤ ꯌꯨꯗ ꯄꯨꯒꯦꯔꯥ ꯅꯠꯇ꯭ꯔꯒ ꯑꯥꯏ ꯁꯤ ꯌꯨꯗ ꯄꯨꯔꯁꯨ ꯅꯣꯔꯃꯦꯜꯗꯤ ꯂꯥꯛꯑꯔꯣꯏ ꯍꯣꯏ ꯉꯝꯃꯣꯏ ꯑꯗꯨꯒꯤ ꯅꯣꯏ ꯌꯨꯝꯗ ꯄꯣꯊꯥꯎꯅ ꯍꯥꯏꯌꯦꯌꯦ ꯑꯃꯨꯛꯀ ꯄꯣꯊꯥꯈ꯭ꯔꯣ ꯍꯥꯏꯅ ꯍꯥꯏꯕ ꯃꯥꯏ ꯂꯩꯕꯁꯦ ꯄꯨꯔꯥ ꯋꯥ ꯉꯥꯡꯁꯨ ꯉꯥꯡꯗ꯭ꯔꯦ ꯃꯤꯠꯁꯨ ꯄꯥꯡꯗ꯭ꯔꯦ ꯄꯨꯔꯥ ꯇꯨꯝꯕꯁꯨ ꯇꯨꯝꯕꯗꯣ ꯑꯩꯈꯣꯏꯅ ꯑꯣꯜꯂꯗꯤ ꯑꯗꯨꯝ ꯍꯧꯒꯠꯄꯁꯨ ꯉꯝ ꯉꯝꯗ꯭ꯔꯦ ꯃꯥꯁꯤ ꯀ꯭ꯔꯤꯔꯥꯗꯣ ꯂꯩꯔꯤꯕ
ꯆꯥꯛꯁꯨ ꯆꯥꯗꯦ ꯅꯣꯠꯁ ꯐꯤ ꯍꯤꯗꯥꯛꯀꯨꯝꯕ ꯊꯥꯍꯟꯕꯁꯨꯀꯣ ꯅꯣꯠꯁ ꯐꯤꯗꯤꯡ ꯇꯧꯍꯟꯈ꯭ꯔꯦꯕ
ꯄꯩꯁꯥꯗꯨ ꯐꯅ ꯌꯥꯝꯕꯅꯤꯁꯨ ꯆꯪꯉꯝꯃꯨꯅꯦꯕ
ꯑꯦ ꯆꯪꯈ꯭ꯔꯦ ꯆꯪꯈ꯭ꯔꯦ ꯄꯩꯁꯥꯗꯤ ꯄꯩꯁꯥꯗꯤ ꯆꯪꯈ꯭ꯔꯦ ꯖꯤꯗꯒꯤꯒꯤ ꯎ ꯌꯦꯡꯅꯤꯡꯉꯥꯏꯁꯨ ꯌꯦꯡꯈ꯭ꯔꯦ ꯅꯍꯥꯟꯗꯤꯃꯥꯟꯅ ꯍꯥꯏꯌꯦ ꯑꯩꯉꯣꯟꯗ ꯌꯨꯝꯗ ꯄꯨꯕꯤꯈ꯭ꯔꯣ ꯑꯩꯁꯤꯁꯨ ꯆꯪꯉ ꯆꯪꯉꯔꯣꯏꯒꯦ ꯃꯥꯅꯁꯨ ꯍꯥꯏꯌꯦꯌꯦ ꯑꯗꯨ ꯃꯇꯝꯅꯤꯗꯤ ꯃꯥ ꯈꯔ ꯋꯥ ꯉꯥꯡꯕꯅꯦꯕ ꯆꯪꯉꯔꯣꯏ ꯆꯪꯉꯔꯣꯏ ꯁꯤꯅ ꯍꯥꯏꯌꯦ ꯑꯗꯨꯒꯤ ꯃꯣꯏꯁꯤꯦ ꯅꯨꯡꯗꯥꯡꯗ ꯑꯦꯝꯕꯨꯂꯦꯟꯁ ꯑꯃ ꯋꯥꯏꯔꯒ ꯃꯣꯏ ꯏꯃꯨꯡꯈꯛ ꯀꯧꯔꯒ ꯄꯨꯔꯛꯈ꯭ꯔꯕꯅꯦ ꯄꯨꯔꯛꯄ ꯃꯇꯝꯗ ꯑꯩꯈꯣꯏꯅ ꯆꯠꯄ ꯃꯇꯝꯗ ꯃꯤꯠꯇꯁꯤꯤ ꯃꯔꯛ ꯃꯔꯛꯇ ꯃꯤꯠꯇꯣ ꯈꯔ ꯈꯔ ꯄꯥꯡꯗꯤ ꯄꯥꯡꯉꯤ ꯑꯗꯨꯁꯨ ꯃꯤꯠꯇꯣ ꯑꯗꯨꯝ ꯑꯗꯨꯝ ꯎꯏꯁꯜꯂꯒ ꯂꯩꯔꯤꯅꯦ ꯁꯣꯔ ꯍꯣꯜꯂꯦ ꯍꯥꯏꯕ ꯈꯛꯇ ꯉꯥꯏꯔꯦꯗ ꯍꯧꯖꯤꯛꯁꯦ
ꯎꯝ
ꯁꯣꯔ ꯍꯣꯟꯅꯤ ꯉ ꯈꯥꯛꯇ ꯉꯥꯏꯔꯦ ꯃꯥꯅ ꯇꯧꯔꯤꯕ ꯊꯕꯛꯁꯦ ꯏꯁ ꯄꯩꯁꯥꯗꯤ ꯀꯔꯤ ꯍꯥꯏꯒꯅꯤ ꯃꯆꯥꯅꯨꯄꯤ ꯑꯃꯒ ꯅꯨꯄꯥ ꯑꯃ ꯂꯩꯌꯦ ꯃꯕꯥꯅꯤꯁꯦ ꯁꯦꯝꯕ ꯍꯧꯗ꯭ꯔꯤ
ꯑꯦ ꯆꯍꯤꯍꯤꯗꯤ ꯀꯌꯥ ꯀꯌꯥ ꯁꯨꯔꯒꯦ ꯃꯣꯏꯁꯦ
ꯗ꯭ꯔꯐ ꯗ꯭ꯔꯐꯄꯨꯗꯤ ꯊꯥꯕ ꯂꯣꯏꯔꯦ
ꯑꯣ ꯑꯣ ꯑꯣ
ꯊꯥꯕ ꯂꯣꯏꯔꯦ ꯑꯗꯨꯒꯤ ꯍꯧꯖꯤꯛꯁꯦ ꯀꯔꯤ ꯀꯔꯤꯅꯣ ꯇꯝꯕ ꯍꯧꯖꯤꯛ ꯃꯇꯝ ꯑꯣꯏꯒꯗ ꯇꯧꯕꯅꯦꯕ ꯆꯠꯅꯉꯥꯏꯁꯦ ꯃꯣꯏꯁꯦ ꯀꯔꯤ ꯀꯔꯤꯅꯣ ꯇꯧꯍꯟꯒꯦ ꯃꯆꯥꯅꯨꯄꯤꯁꯨ ꯑꯁꯤ ꯄꯥꯝꯃꯦ ꯑꯗꯨ ꯄꯥꯝꯃꯦ ꯆꯠꯅꯉꯥꯏꯗꯕ ꯃꯄꯥꯗꯨꯅꯤ ꯄꯨꯔꯥꯁꯤꯗ ꯍꯧꯒꯠꯇꯕꯤꯗ ꯄꯨꯔꯥ ꯇꯨꯝꯃ ꯂꯩꯕꯅꯤꯅ ꯃꯣꯏꯁꯨ ꯆꯠꯄ ꯉꯝꯗ꯭ꯔꯦ
ꯎꯝ
ꯑꯗꯨ ꯃꯃꯥꯁꯨ ꯇꯣꯂꯣꯞ ꯆꯥꯕꯁꯨ ꯅꯠꯇꯦ ꯃꯄꯥꯒꯤ ꯄꯦꯟꯁꯤꯜꯗꯣ ꯃꯥꯟꯅꯈ꯭ꯔꯒ ꯑꯗꯨ ꯄꯦꯟꯁꯤꯜꯗꯨ ꯈꯔ ꯈꯔ ꯇꯧꯔ ꯂꯩ ꯃꯣꯏꯒꯤ ꯄ꯭ꯔꯣꯄꯔꯇꯤꯁꯨ ꯈꯔ ꯌꯣꯟꯊꯣꯛꯈ꯭ꯔꯦ ꯂꯧꯒꯨꯝꯕ ꯑꯩꯈꯣꯏ ꯁꯤꯗ ꯇꯝꯄꯥꯛ ꯂꯧꯒꯨꯝꯕ ꯎꯏꯗꯅ ꯑꯗꯨꯒ ꯑꯃꯁꯨ ꯌꯣꯟꯊꯣꯛꯈ꯭ꯔꯦ ꯃꯣꯏꯒꯤ ꯃꯋꯥꯕꯨ ꯐꯔꯗꯤ ꯍꯥꯏꯅ ꯇꯧꯈ꯭ꯔꯦ ꯀꯤꯠꯅꯤꯁꯦ ꯑꯃꯈꯛꯇ ꯌꯥꯔꯗꯤ ꯐꯒꯗ ꯑꯅꯤꯃꯛ ꯄꯨꯔꯥ ꯐꯦꯜ ꯑꯣꯏꯔꯕꯅꯦꯕ ꯃꯥꯁꯨ ꯍꯤꯡꯕ ꯌꯥꯕ꯭ꯔꯥ ꯍꯥꯏꯅ ꯇꯧꯕꯅꯤꯅꯦ ꯑꯗꯨꯕꯨ ꯎꯄꯥꯏ ꯂꯩꯇ꯭ꯔꯦ
ꯎꯝ ꯑ ꯎꯝ ꯑꯩꯈꯣꯏꯅ ꯐꯖꯅ ꯍꯥꯏꯔꯒꯀꯣ ꯃꯥꯅ ꯀꯨꯏꯅ ꯄꯣꯊꯥꯕꯗꯣ ꯑꯗꯨꯅ ꯐꯩꯌꯦ ꯁꯨꯝ ꯋꯥꯅ ꯈꯥꯡꯉ ꯁꯔꯨꯕꯨꯗꯤ ꯑꯗꯨꯝ ꯍꯦꯛ ꯑ ꯀꯩꯅꯣ ꯇꯧꯗꯅ ꯐꯩꯕ
ꯎꯝ ꯃꯅꯁꯨ ꯍꯥꯏꯗ ꯏꯆꯦꯗ ꯂꯥꯛ ꯎꯅ ꯃꯥꯁꯦ ꯃꯈꯣꯏ ꯏꯃꯨꯡꯒꯤ ꯃꯤ ꯉꯥꯏꯕ ꯃꯥꯜꯂꯦ ꯍꯥꯏꯕꯅꯦ ꯀꯨꯏꯈꯔꯦꯅꯤꯈꯣꯟ ꯃꯥꯒꯤ ꯏꯃꯨꯡ ꯍꯥꯏꯌꯔ ꯍꯟꯗꯛ ꯄꯨꯔꯛꯄꯗꯣ ꯍꯞꯇꯥ ꯑꯃꯗꯤ ꯌꯧꯔꯅꯦꯕ ꯅꯍꯥꯟ ꯁꯇꯔꯗꯦ ꯅꯨꯡꯗꯥꯡꯗ ꯄꯨꯔꯛꯑꯦꯕ
ꯑꯣ ꯑꯣ ꯃꯣꯏꯒꯤ ꯏꯃꯨꯡ ꯃꯣꯏꯒꯤ ꯏꯃꯨꯡꯗ ꯂꯣꯏ ꯍꯥꯏꯕ ꯌꯥꯗ꯭ꯔ ꯑꯗꯨꯗꯤ
ꯍꯥꯏꯕ ꯍꯥꯏꯕꯗꯤ
ꯀꯩꯅꯣ ꯃꯥꯒꯤ ꯅꯨꯄꯥꯒꯤ ꯃꯌꯨꯝꯁꯤꯡꯗ ꯐꯦꯃꯤꯂꯤ ꯍꯣꯏꯗ ꯁ ꯁꯨꯃꯥꯏꯅꯔꯦ ꯃꯥꯁꯦ ꯇꯝꯕ ꯉꯝꯗ꯭ꯔꯦ ꯂꯥꯛꯑꯣ ꯁꯨꯃꯥꯏꯅ ꯈꯣꯠꯂꯦꯣ
ꯑꯣ ꯑꯣ ꯍ ꯍꯣꯏ ꯀꯧꯈ꯭ꯔꯕꯅꯦꯕ ꯀꯧꯔꯒ ꯀꯧꯔꯒ ꯃꯣꯏꯁꯦ ꯂꯥꯛꯈ꯭ꯔꯦꯕ ꯃꯣꯏꯁꯨ ꯀꯣ ꯆꯠꯈ꯭ꯔꯦ ꯑꯗꯨꯒꯤ ꯃꯣꯏꯁꯦ ꯑꯦꯝꯕꯨꯂꯦꯟꯁ ꯑꯦꯝꯕꯨꯂꯦꯟꯁ ꯑꯃ ꯋꯥꯏꯔꯒ ꯃꯥꯗꯤ ꯑꯦꯝꯕꯨꯂꯦꯟꯁꯅꯠꯇꯗꯤ ꯇꯣꯡꯕ ꯌꯥꯔꯣꯏꯗꯧꯕꯒꯤ ꯑꯦꯝꯕꯨꯂꯦꯟꯁ ꯑꯃ ꯋꯥꯏꯔꯒ ꯄꯨꯔꯛꯈ꯭ꯔꯦꯕ ꯍꯧꯖꯤꯛꯇꯤ ꯌꯨꯝꯗ ꯊꯝꯃꯦꯕ ꯃꯣꯏꯗꯣ
ꯑꯣ ꯑꯣ ꯑꯣ
ꯊꯝꯈ꯭ꯔꯦꯕ ꯃꯣꯏꯗꯣ ꯑꯗꯨ ꯃꯈꯣꯏ ꯏꯃꯨꯡ ꯏꯃꯨꯡꯁꯤꯡꯁꯨ ꯋꯥꯔꯦꯕ ꯅꯨꯅꯨꯡꯇꯕꯨꯗꯤ ꯃꯥ ꯈꯛꯇ ꯊꯔꯝꯕ ꯃꯥꯒꯤ ꯅꯨꯄꯤ ꯈꯛꯇ ꯊꯔꯝꯕꯗ ꯇꯤ ꯌꯥꯗꯕꯅꯤꯅꯀꯣ ꯃꯣꯏ ꯑꯗꯨꯣꯝ ꯂꯩꯥꯏꯃꯤꯟ ꯂꯩꯃꯤꯟꯅꯈ꯭ꯔꯦꯗ ꯃꯣꯏꯁꯦ
ꯑꯩꯣꯏꯁꯨ ꯍꯣꯏ ꯍꯣꯏ ꯍꯣꯏ ꯔꯣꯝꯅꯁꯨ ꯁꯨ ꯑꯅꯥꯕꯒꯨꯝꯕ ꯁꯨꯝ ꯌꯥꯎꯔꯗꯤꯀꯣ ꯄꯨꯂꯞ ꯄꯨꯂꯞ ꯅꯣꯏ ꯅꯨꯡꯗꯥꯡꯗ ꯈꯪꯗ꯭ꯔꯦ ꯁꯨꯃꯥꯏꯅꯀꯣ
ꯎꯝ
ꯀꯦꯔꯣꯟꯒꯨꯝꯕ ꯁꯥꯟꯅꯒꯦꯔꯥ ꯑꯗꯨꯒ ꯆꯦꯁꯀꯨꯝꯕ ꯁꯥꯟꯅꯒꯦꯔꯥ ꯑꯗꯨꯝ ꯅꯨꯡꯗꯥꯡ ꯈꯪꯗꯦ ꯅꯨꯡꯊꯤꯟ ꯈꯪꯗ ꯑꯗꯨꯝ ꯑꯅꯥꯕ ꯃꯐꯝꯗ ꯂꯩꯔꯒꯀꯣ ꯃꯣꯏꯒꯤ ꯊꯋꯥꯏꯗꯣ ꯁꯣꯟꯗꯅꯕꯀꯣ ꯑꯗꯨꯝ ꯇꯧꯕꯅꯦ ꯃꯣꯏꯗ
ꯍꯣꯏ ꯑꯩꯈꯣꯏꯁꯨ ꯇꯧ ꯑꯩꯈꯣꯏꯁꯦ ꯑꯩ ꯑꯩꯅ ꯌꯨꯝ ꯄꯥꯟꯕꯁꯦ ꯑ ꯁꯣꯝ ꯑꯩꯅ ꯍꯧꯖꯤꯛ ꯂꯩꯕ ꯖꯒꯥꯗ ꯄꯥꯟꯕꯅꯦꯕ ꯗꯤꯁꯇ꯭ꯔꯤꯛꯇꯤ ꯑꯃ ꯑꯣꯏꯔꯁꯨ ꯀꯦ ꯏꯁ ꯋꯦꯁ ꯅꯣꯔꯠ ꯁꯥꯎꯠ ꯂꯩꯕꯗꯣ
ꯑ ꯑ
ꯁꯤꯦ ꯑꯩꯈꯣꯏꯅ ꯏꯁ ꯍꯥꯏꯕ ꯃꯥꯜꯂꯦ ꯑꯥ ꯑꯩꯈꯣꯏꯅ ꯑꯩꯈꯣꯏꯔꯣꯝꯒꯤꯅ ꯋꯦꯁꯇꯔꯟꯅꯦꯕ ꯑꯁꯣꯝꯅ ꯏꯁꯇꯔꯟꯅꯦꯕ ꯑꯗꯨꯒ ꯑꯩꯈꯣꯏ ꯋꯦꯁꯇꯔꯟ ꯈꯣꯏꯗꯤ ꯑꯃꯨꯛꯀ ꯑꯗꯨꯃꯥꯏꯅ ꯇꯧꯋꯦꯕ ꯈꯪꯕ꯭ꯔꯥ ꯑꯗꯨꯒ ꯑꯁꯣꯝ ꯑꯁꯣꯝꯒꯤ ꯁꯥꯏꯠꯇꯤ ꯃꯣꯏꯒꯤ ꯄꯣꯛꯃꯤꯟꯅꯕ ꯃꯤ ꯈꯛꯇ ꯇꯧꯋꯦꯕ ꯑꯗꯨ ꯄꯣꯛꯃꯤꯟꯅꯕꯃꯤ ꯎꯝ ꯇꯕꯅꯦ
ꯅꯨꯡꯉꯥꯏꯖꯕꯅꯤꯅ
ꯑꯗꯨꯝ ꯃꯣꯏꯅꯁꯨ ꯈꯪꯉꯦ